ꯑ
ꯅꯪ ꯀꯤꯝꯕꯥꯕ ꯄꯥꯝꯕ꯭ꯔꯣ ꯀꯤꯝꯕꯥꯕ
ꯄꯥꯝꯃꯦ ꯄꯥꯝ
ꯃꯦ ꯑꯗꯣ ꯅꯪ ꯁꯨꯞ ꯅꯨꯗꯜꯁ ꯆꯥꯒꯦꯔꯥ ꯆꯧ ꯆꯧ ꯐ꯭ꯔꯥꯏ ꯑꯍꯥꯎꯕ ꯆꯥꯒꯦꯔ ꯁꯨꯞꯁꯨ ꯑꯍꯥꯎꯕ ꯑꯗꯨꯒ ꯆꯧꯁꯨ ꯐ꯭ꯔꯥꯏ ꯑꯍꯥꯎꯕ ꯑꯣꯏꯔꯗꯤ ꯀꯔꯝꯕ ꯆꯥꯒꯅꯤ
ꯅꯨꯗꯜꯁ
ꯁꯨꯨꯞꯇꯣ
ꯁꯨꯞ ꯑꯗꯨ ꯁꯨꯞ ꯆꯥꯅꯤꯡꯗꯦꯗ
ꯑꯁ ꯅꯪ ꯍꯪꯉꯣꯏ ꯆꯥꯕ꯭ꯔꯣ
ꯆꯥꯗꯦ
ꯑꯩꯗꯤ ꯆꯥꯏ
ꯍꯥꯎꯕ꯭ꯔꯣ
ꯍꯥꯎꯇ꯭ꯔꯗꯤ
ꯎꯝ ꯃꯤꯅꯗꯤ ꯍꯥꯎꯅꯩ ꯍꯥꯏꯌꯦ ꯑꯗꯨ ꯑꯣꯏꯗꯤ ꯆꯥꯅꯤꯡꯗꯦ ꯃꯣꯔꯦ ꯍꯪꯉꯣꯏ ꯍꯥꯏꯕ꯭ꯔꯥ ꯑꯆꯧꯕꯗꯣ
ꯎꯝ
ꯑꯗꯨꯒꯨꯝꯕꯗꯣ ꯍꯥꯎꯋꯦ ꯍꯥꯏꯌꯦ
ꯗꯤ ꯑꯗꯨꯝ ꯌꯦꯟ ꯊꯣꯡꯒꯨꯝ ꯊꯣꯡ ꯑꯗꯨꯝ ꯍꯥꯎꯕꯅꯤꯗ ꯑꯗꯨꯝ ꯃꯍꯥꯎꯁꯨ ꯑꯗꯨꯝ ꯃꯥꯟꯅꯕꯅꯦ
ꯑꯦ ꯆꯥꯅꯤꯡꯗꯦꯗ ꯀꯔꯤꯅꯣ
ꯑꯗꯨꯒ ꯃꯆꯥ ꯍꯪꯉꯣꯏ ꯃꯆꯥꯗꯨꯗꯤ ꯃꯍꯤ ꯃꯍꯤ ꯊꯣꯡꯗꯣꯛꯎꯔꯒ ꯑꯩꯈꯣꯏꯅ ꯍꯪꯉꯣꯏ ꯆꯥꯕꯁꯤꯗꯤ ꯃꯔꯝ ꯂꯩꯕꯅꯤꯅꯦ ꯑꯩꯈꯣꯏꯁꯦ ꯆꯥꯅꯤꯡꯗ꯭ꯔꯁꯨꯦ ꯃꯤꯁꯦ ꯄꯤꯖꯥꯕꯁꯦ ꯀꯔꯤꯒꯤꯔꯥ ꯍꯥꯏꯔꯗꯤ ꯂꯣꯛꯀꯨꯝꯕ ꯈꯨꯕ ꯑꯗꯨꯒ ꯍꯛꯆꯥꯡ ꯐꯗꯕ ꯀꯣꯏꯗꯣ ꯏꯀꯪ ꯀꯪ ꯈꯣꯏꯗꯗ ꯈꯣꯏꯕꯗꯣ ꯄꯤꯕ ꯀꯥꯟꯗ ꯑꯗꯨꯝ ꯐꯔꯛꯑꯦ ꯍꯥꯏꯕꯅꯦꯕ
ꯑꯣ
ꯑꯗꯨꯅꯦ ꯑꯩꯁꯨ ꯑꯩꯁꯨ ꯆꯥꯔꯝꯕꯁꯦ ꯃꯔꯝ ꯑꯃ ꯂꯩꯕ ꯑꯩꯁꯦ ꯅꯍꯥꯟ ꯑꯩꯒꯤ ꯆꯈꯥꯎ ꯆꯈꯥꯎꯕ ꯅꯠꯇꯦꯅꯦ ꯀꯔꯤ ꯕꯥꯁ ꯑꯩꯒꯤ ꯆꯦꯁꯇꯣ
ꯑꯥ
ꯃꯗꯨꯅ ꯍꯥꯟ ꯑꯃꯥ ꯂꯩꯗꯅ ꯏꯆꯥꯕꯤ ꯑꯩꯈꯣꯏꯅ ꯁꯣꯛꯏ ꯀꯥꯏꯅ
ꯑ
ꯀꯃꯥꯏꯅ ꯇꯧꯔꯝꯃꯤꯒꯦ ꯑꯩꯕꯨꯁꯨ ꯑꯁ ꯑꯩꯕꯨꯗꯤ ꯍꯪꯉꯣꯏꯁꯨ ꯄꯤꯖꯩ ꯑꯗꯨꯒ ꯆꯤꯡꯗꯨ ꯎ ꯄꯥꯝꯕꯤꯗꯗꯤ ꯅꯝꯃ ꯃꯅꯝ ꯀꯟꯅꯗ ꯂꯩꯗꯅ ꯑꯉꯥꯡꯕꯗꯣ ꯑꯗꯨꯁꯨꯣ ꯄꯤꯖꯥꯌꯦ ꯑꯗꯨꯒ ꯀꯩꯅꯣꯁꯨ ꯆꯥꯈ꯭ꯔꯦ ꯃꯤꯅ ꯆꯥꯗꯕ ꯈꯔꯁꯨ ꯆꯥꯈ꯭ꯔꯦ
ꯎ ꯆꯥꯈ꯭ꯔꯦ
ꯑꯗꯨꯒ ꯌꯦꯔꯨꯝ ꯑꯩ ꯀꯩꯅꯣ ꯇꯧꯕꯅꯦ ꯅꯍꯥꯟꯗꯣ ꯑꯩ ꯑꯉꯥꯡ ꯑꯣꯏꯔꯤ ꯑꯩ ꯆꯍꯤ ꯃꯉꯥ ꯇꯔꯨꯛ ꯐꯥꯔꯕ ꯈꯪꯗꯦ ꯃꯉꯥ ꯇꯔꯨꯛꯇꯗꯤ ꯐꯥꯔꯕꯅꯦ ꯑꯗꯨ ꯃꯇꯝꯗ ꯑꯩ ꯁꯤꯗꯕ ꯋꯥꯠꯄꯅꯦꯕ
ꯑꯩꯒꯤꯦ
ꯑꯗꯨ ꯉꯁꯥꯏꯒꯤꯗꯣ ꯑꯩꯅ ꯍꯥꯏꯕꯗꯨꯣ ꯃꯗꯨꯗꯨ ꯌꯥꯗ꯭ꯔꯕ ꯍꯥꯏꯇꯥꯔꯦ ꯇꯨꯝꯕ ꯌꯥꯗ꯭ꯔꯕ ꯍꯥꯏꯁꯦ
ꯑꯣ
ꯇꯨꯝꯕ ꯍꯥꯏꯕꯁꯤꯦ ꯇꯨꯝꯐꯝꯗ ꯇꯨꯝꯕ ꯀꯥꯟꯗ ꯑꯩꯈꯣꯏ ꯍꯤꯞ ꯊꯥꯔꯒ ꯕꯤꯂꯣꯝ ꯍꯥꯞꯄꯒ ꯑꯗꯨꯃꯥꯏꯅ ꯇꯨꯝꯕꯗ ꯌꯥꯗ꯭ꯔꯦ ꯅꯣꯔꯃꯦꯜꯗ
ꯑ
ꯑꯩꯗꯤ ꯐꯝꯃꯒ ꯇꯨꯝꯕ ꯇꯥꯕ ꯑꯗꯨꯒꯤ ꯏꯃꯥꯈꯣꯏꯁꯤ ꯌꯥꯝ ꯋꯥꯔꯝꯖꯥꯠꯅꯦ ꯑꯩꯁꯦ ꯁꯤꯔꯒꯦꯗꯔꯥ ꯍꯥꯏꯅ ꯍꯥꯏꯕꯗꯤ ꯁꯣꯔꯒ ꯂꯣꯛ ꯈꯨꯕꯒ ꯂꯣꯛ ꯈꯨꯃꯟꯕꯒꯤ ꯐꯤꯚꯔ ꯊꯣꯛꯣꯛꯄꯗꯣ ꯂꯥꯎ
ꯑꯣ
ꯑꯗꯨꯃꯥꯏꯅ ꯇꯧꯕ ꯑꯗꯨꯝ ꯇꯝꯅꯗꯨꯒꯤꯅꯤ ꯀꯔꯤ ꯀꯔꯤ ꯄꯤꯖꯥꯔꯒ ꯍꯛꯆꯥꯡ ꯐꯅꯤꯉꯥꯏ ꯇꯧꯔꯒ ꯑꯗꯨꯗꯤꯗꯒꯤ
ꯎꯝ
ꯃꯣꯏ ꯑꯩꯈꯣꯏꯗꯤ ꯀꯩꯅꯣꯁꯨ ꯊꯥꯖꯩꯗꯅ ꯍꯥꯏꯕꯗꯤ ꯄ꯭ꯔꯊꯅꯥ ꯇꯧꯕꯁꯨ ꯊꯥꯖꯩꯗꯅ
ꯑꯥ
ꯃꯣꯏꯗꯒꯤꯁꯨ ꯍꯥꯡꯉꯒ ꯃꯣꯏꯅ ꯌꯦꯟꯗꯣ ꯑꯩꯈꯣꯏ ꯑꯩꯒꯤ ꯂꯦꯡꯒꯥꯗ ꯄꯥꯏꯔꯒ ꯁꯨꯔꯒ ꯆꯦꯁ ꯇ ꯄꯅ
ꯀꯔꯤ ꯀꯔꯤ ꯇꯧꯕꯅꯤꯅꯦ ꯑꯗꯨꯝ ꯃꯤ ꯏꯃꯥ ꯏꯄꯥꯁꯨ ꯑꯗꯨꯝ ꯀꯔꯤ ꯍꯥꯏꯁꯤꯔꯥ ꯃꯆꯥ ꯑꯩꯁꯨ ꯃꯣꯏ ꯃꯆꯥꯅꯤꯅ ꯅꯥꯔꯕꯅꯤꯅ ꯃꯣꯏꯁꯨ ꯑꯗꯨꯝ ꯀꯟꯅꯤꯡꯉꯥꯏꯗꯤ ꯗꯣꯛꯇꯔꯗ ꯨ ꯌꯦꯡꯕ
ꯑꯥ
ꯇꯧꯖꯥꯠꯅꯤ ꯍꯧꯖꯤꯛꯇ ꯌꯥꯔꯦ
ꯅꯪ ꯉꯄꯔꯨꯝꯗꯤ ꯆꯥꯕ꯭ꯔꯣ
ꯑꯐ꯭ꯔꯨꯝ ꯆꯥꯏ ꯅꯪꯗꯤ ꯆꯥꯗꯦꯗꯅ
ꯆꯥꯟꯗꯦ
ꯄꯤꯤꯖꯒꯅꯤ ꯑꯄ꯭ꯔꯨꯝꯗꯨꯕꯨ ꯅꯨꯡ ꯆꯥꯗ꯭ꯔꯗꯤ ꯀꯩ ꯆꯥꯒꯦꯔꯣ
ꯂ ꯃꯣꯍꯗꯒꯅꯖꯥꯗ꯭ꯔꯣ
ꯂꯤꯟꯁꯨ ꯆꯥꯔꯤꯗꯨꯗꯤ ꯃꯤꯗꯤ
ꯃꯤ ꯌꯥ ꯑꯩ ꯌꯥꯗ ꯔꯦ
ꯑ ꯀꯩꯅꯣ ꯄ꯭ꯔꯤꯊꯤꯕꯤꯗ ꯂꯩꯕ ꯁꯥ ꯃꯈꯩꯗꯗꯤ ꯆꯥ ꯑꯗꯨꯝ ꯆꯥꯗꯤ ꯌꯥꯗꯤ ꯌꯥꯕꯅꯤꯗ
ꯑ ꯇ ꯑꯣꯏꯔ ꯁ ꯇ ꯂꯩꯗ ꯃꯗꯨ ꯀꯅꯥ ꯆꯥꯒꯣ
ꯑꯣ ꯍꯤꯡꯅ ꯆꯥꯗ꯭ꯔꯗꯤ ꯌꯥꯔꯦ ꯀꯩꯅꯣ ꯑꯩꯈꯣꯏ ꯀꯩꯅꯣꯝ ꯍꯥꯏꯈꯤꯕ ꯑꯩꯈꯣꯏꯅ ꯑꯁꯣꯝꯗ ꯑꯩꯈꯣꯏꯅ ꯆꯥꯗꯕ ꯀꯔꯤ ꯍꯥꯏꯁꯦ ꯂꯤꯟꯒꯨꯝꯕꯁꯦ ꯑꯩꯈꯣꯏꯁꯨ ꯆꯥꯗꯤ ꯆꯥꯕ ꯃꯤ ꯂꯩꯀꯣ
ꯑꯗꯣ ꯑꯗꯨꯒ ꯃꯌꯥꯡꯁꯤꯡ ꯃꯣꯏꯁꯦ ꯆꯥꯗ꯭ꯔꯦ ꯑꯗꯨꯒ
ꯎꯝ
ꯀꯔꯤ ꯍꯥꯏꯁꯤꯔꯥ ꯐꯣꯔꯦꯟꯅꯔ ꯍꯧꯖꯤꯛ ꯋꯦꯁꯇꯔꯅꯔ ꯈꯈꯣꯏꯗꯣ ꯑꯃꯦꯔꯤꯀꯦꯟ ꯈꯣꯏ ꯌꯨꯔꯣꯄ꯭ꯌꯟ ꯈꯣꯏꯗꯣ ꯆꯥꯗꯕ ꯔꯦ ꯑꯩꯣꯏ ꯁꯥꯎꯠ ꯑꯩꯈꯣꯏ ꯁꯥꯎꯠ ꯑꯦꯁꯤꯌꯥꯟ ꯑꯩꯈꯣꯏ ꯐꯤꯂꯤꯄꯤꯟꯁꯈꯣꯏ ꯃꯣꯏꯗꯅ ꯆꯥꯕꯅꯦꯕꯚ ꯑꯌꯥꯝꯕ
ꯌꯣꯜꯂꯤꯗꯨꯗꯤ ꯃꯣꯏ ꯃꯥꯔꯀꯦꯠꯇ
ꯑꯗꯨꯅꯦ ꯑꯩꯈꯣꯏꯁꯨ ꯅꯥꯒꯥꯂꯦꯟꯗ ꯍꯨꯏ ꯌꯣꯜꯂꯤꯗꯨꯗꯤ ꯑꯗꯨꯝ ꯑꯦꯛꯁꯦꯞꯇꯦꯠꯅꯦꯕꯗꯣ ꯌꯥꯕꯅꯦꯕ
ꯑꯣ
ꯖꯒꯥ ꯖꯒꯥꯗ ꯃꯣꯏ ꯒꯚꯔꯃꯦꯟꯗꯁꯨ ꯊꯤꯡꯕ ꯌꯥꯕꯁꯨ ꯅꯠꯇꯦ ꯃꯣꯏꯁꯦ ꯎꯝ ꯌꯥꯔꯒ ꯌꯣꯟꯕꯅꯦꯕ ꯃꯣꯏꯁꯦ
ꯈꯪꯗ꯭ꯔꯦ
ꯁꯣꯏ ꯅꯪꯁꯨ ꯑꯩꯒꯤ ꯃꯇꯧ ꯑꯗꯨꯝ ꯇꯃ ꯂꯩꯔꯦꯀꯣ
ꯇꯗꯦ
ꯑꯩꯅ ꯈꯪꯗ꯭ꯔꯦ ꯍꯥꯏꯗꯤ ꯃꯥꯁꯨ ꯈꯪꯗ꯭ꯔꯦ ꯇꯧꯔ ꯂꯩꯔꯦ ꯍꯧꯖꯤꯛꯀꯥꯟꯗꯤ
ꯎꯝ ꯑꯩꯗꯤ ꯑꯩꯗꯤ ꯑꯩꯗꯤ ꯋꯥꯔꯤ ꯋꯥꯔꯤ ꯁ ꯁꯅꯤꯡꯉꯥꯏ ꯂꯩꯇꯕꯒꯤ ꯈꯪꯗ꯭ꯔꯦ ꯍꯥꯏꯕ ꯋꯥꯅꯤ ꯅꯪꯗꯤ ꯅ ꯅꯍꯥꯟꯗꯒꯤꯗꯨꯗꯤ ꯅꯪ ꯋꯥꯔꯤ ꯁꯅꯤꯡꯉꯥꯏ ꯂꯩꯣꯏꯈ꯭ꯔꯦ
ꯈꯪꯗ꯭ꯔꯦ ꯍꯥꯏꯕꯗꯤ ꯈꯪꯗꯕꯒꯤꯅꯤꯅꯤ
ꯈꯪꯗ꯭ꯔꯦꯀꯣ
ꯑꯩ ꯀꯔꯤꯃ ꯑꯁ ꯑꯩꯅ ꯍꯥꯏꯕꯗꯤꯅꯦ ꯑꯩꯁꯦ ꯑꯗꯨꯝ ꯋꯥꯔꯤ ꯁꯥꯟꯅꯕ ꯀꯥꯟꯗ ꯎꯝ ꯀ ꯃꯩꯇꯩꯂꯣꯟ ꯉꯥꯡꯕꯗꯣ ꯈꯣꯏꯗꯤ ꯍꯥꯏꯅꯦ
ꯏꯗꯔ ꯄ
ꯈꯣꯏꯗꯦ ꯑꯩ ꯑꯩꯗꯤ ꯀꯣꯏꯇ꯭ꯔꯛ ꯈꯣꯏꯂ ꯑꯗꯨꯗꯤ
ꯌꯥꯝ ꯌꯥꯝ ꯐꯣꯏꯕꯅꯤꯅ ꯊꯗ
ꯑ ꯈꯔꯗꯤꯈꯣꯏꯕꯒ ꯌꯥꯔꯦꯁꯦ ꯍ ꯑꯩ ꯋꯥꯔꯤ ꯁꯥꯔꯣꯏ ꯀꯥꯏꯈ꯭ꯔꯦ
ꯂꯣꯟ ꯈꯣꯏꯕꯅ ꯃꯤ ꯅꯨꯡꯁꯤꯕꯅꯦ ꯑꯩꯗꯤ ꯂꯣꯟ ꯈꯣꯏꯌꯨ ꯍꯥꯏꯕ ꯌꯥꯗꯦ
ꯑꯗꯨꯒꯤꯔꯣ ꯅꯪꯅ ꯑꯩ ꯑꯩꯉꯣꯟꯗ ꯅꯨꯡꯁꯤꯔꯤꯁꯦ
ꯑꯣ ꯍꯣꯏ ꯍꯣꯏ ꯃꯥꯅꯤ ꯄ ꯁꯤꯒ ꯅꯁꯤꯒ
ꯍꯣꯏ ꯃꯥꯅꯤ ꯑꯗꯨ ꯑꯗꯨꯅꯦ
ꯂꯣꯟ ꯈꯣꯏꯕꯅ ꯅꯨꯡꯁꯤ ꯍꯥꯏꯕꯗꯨ ꯁꯤ ꯑꯁ ꯇꯧꯏꯤꯅꯦ
ꯎꯝ
ꯉ ꯅꯨꯃꯤꯠ ꯆꯨꯞꯄ ꯇꯧꯕꯅꯤꯅꯦ
ꯍꯣ ꯉꯁꯤ ꯋꯥꯔꯤꯅꯤ ꯋꯥꯔꯤ ꯁꯥꯟꯗꯁ ꯅꯪ ꯌꯥꯝ ꯋꯥꯔꯦ
ꯑꯁ ꯋꯥꯕꯅꯦ ꯀꯣ ꯅꯕ ꯌꯥꯇꯦ
ꯑꯗꯨꯗꯒꯤ ꯏꯔꯣ ꯅꯪ ꯉꯁꯥꯏ ꯅꯨꯡꯊꯤꯟꯗ ꯅꯪ ꯅꯨꯄꯤ ꯑꯇꯣꯞꯄꯒ ꯂꯩꯔꯝꯒꯅꯤꯀꯣ ꯍꯥꯏꯔꯝꯕꯗꯣ ꯑꯨꯀ ꯑꯩꯅ ꯍꯜꯂꯛꯑꯒ ꯑꯩ ꯋꯥꯔꯦ ꯁꯤꯁꯦ ꯌꯥꯝ ꯀꯔꯤꯅ ꯈꯪꯗꯦ ꯍꯥꯏꯔꯒ ꯊꯕꯛ ꯌꯥꯝ ꯇꯧꯔꯝꯒꯅꯤ ꯁꯤꯅꯅꯦ
ꯏ
ꯋꯥꯔꯤꯗꯤ ꯑꯗꯨꯏꯅꯤꯅꯦ ꯅꯪꯅ ꯑꯩꯕꯨ ꯀꯔꯟ ꯇꯥꯔꯤꯁꯤꯦ ꯑꯩꯅ ꯏꯆꯝ ꯆꯝꯅ ꯀꯔꯤꯁꯦ ꯇꯧꯗꯕꯤ ꯅꯪꯅ ꯂꯧꯀꯣꯛꯇ ꯁꯥꯟꯅꯔꯒ ꯀꯔꯤ ꯍꯥꯏꯁꯤꯔꯥ ꯑꯩꯅ ꯑꯗꯨꯃꯥꯏꯅ ꯇꯧꯋꯦꯅ ꯍꯥꯏꯕ ꯇꯥꯏꯞꯇ ꯅꯪ ꯇꯧꯔꯛꯄꯁꯦ ꯑꯗꯨꯏꯅꯤꯅꯦ
ꯁꯦꯁꯦ ꯁꯅꯣ ꯎꯝ ꯃ
ꯎꯝꯅꯦ ꯈꯉꯦ ꯈꯉꯦꯅ
ꯑꯗꯨꯅꯤꯅꯦ ꯑꯗꯨꯗꯤ ꯅꯨꯃꯤꯠ ꯆꯨꯞꯄ ꯀꯅꯥꯁꯨ ꯋꯥꯔꯤ ꯁꯥꯟꯅꯗꯅ ꯉꯥꯏꯕꯤꯕꯅꯤꯅꯦ ꯃꯥꯡꯒꯅꯤ ꯍꯥꯏꯕꯒꯤ ꯀꯩꯒꯣ
ꯑꯗꯨ ꯑꯣꯏꯔꯗꯤ ꯅꯪ ꯅꯪꯁꯦ ꯏꯃꯜꯅꯤ ꯊꯦꯡꯅꯔꯗꯤ ꯊꯕꯛꯇꯤ ꯈꯔꯗꯤ ꯀꯜꯂꯅꯤꯌꯦ
ꯀꯔꯤꯗꯕ
ꯅꯪꯅ ꯉꯁꯥꯏ ꯑꯩ ꯀꯔꯤ ꯊꯕꯛ ꯇꯧꯈ꯭ꯔ ꯑꯗꯨꯗꯤ
ꯅꯪꯒꯤꯒꯤ ꯊꯕꯛ ꯇꯧꯕ
ꯀꯜꯂꯤ ꯍꯥꯏꯕꯗꯨꯅ ꯅꯪ ꯀꯔꯤ ꯅꯪ ꯀꯔꯤ ꯇꯧꯏꯦꯅ ꯀꯔꯤ ꯊꯕꯛ ꯀꯜꯂꯤꯅ ꯍꯥꯏꯔꯝꯕꯔꯣ
ꯍꯣꯏ ꯀꯔꯤꯁꯨ ꯍꯥꯏꯗꯦꯍꯦ ꯅꯪꯁꯨ ꯃꯥꯅ ꯁꯦꯔꯥꯟ ꯇꯨꯔꯥꯟ ꯈꯟꯈ꯭ꯔꯒ
ꯍꯥꯏꯗꯕ ꯁꯥꯔꯉ ꯅꯪꯅ ꯈꯪ ꯈꯪꯉꯅꯤ ꯍꯣꯏ ꯊꯕꯛ ꯀꯔꯤꯁꯨ ꯇꯧꯔꯔꯣꯏ ꯏꯕꯥꯅꯤꯁꯦ
ꯀꯔꯤ ꯊꯕꯛ ꯇꯧꯕꯤꯔꯣ
ꯑꯗꯨꯗ ꯏꯁꯤꯡ ꯊꯥꯡꯉꯒ ꯐꯨꯔꯤꯠ ꯐꯤꯔꯣꯜ ꯁꯨꯕ
ꯎꯝ ꯃꯥꯅꯤ ꯏꯁꯤꯡ ꯍꯟꯒꯗ ꯃꯅꯤ ꯑꯩꯈꯣꯏ ꯏꯁꯤꯡ ꯌꯥꯝ ꯋꯥꯏꯦ ꯏꯁꯤꯡ ꯋꯥꯜꯍꯟꯒꯦ
ꯑ ꯑꯗꯨꯒ ꯆꯪꯌꯦ ꯆꯪꯗꯅ ꯊꯣꯡꯕ ꯇꯥꯔꯦ
ꯑꯩꯉꯥꯡꯒꯤꯗꯤ ꯋꯥꯅ ꯊꯣꯡꯅꯤꯡꯉꯥꯏ ꯃꯤ ꯌꯥꯝ ꯂꯩ
ꯃꯤ ꯀꯥꯏꯗꯒꯤ ꯌꯥꯝꯗꯕ ꯏꯕꯥꯅꯤ ꯈꯛꯇ ꯂꯩꯔꯒ
ꯅꯅ
ꯀꯅꯥ
ꯃꯤ ꯌꯥꯝ ꯂꯩꯅ ꯏꯆꯦꯈꯣꯏ ꯌꯥꯝ ꯂꯩꯔꯤꯅ
ꯏꯕꯅꯤ ꯀꯣ ꯇꯅ ꯆꯦꯛꯈꯣꯏ ꯀꯥꯏꯗ ꯂꯥꯛ ꯇꯕꯨꯔꯣ
ꯎ ꯈꯪꯗ꯭ꯔꯦ ꯑꯗꯨꯗꯤ
ꯑꯗꯨꯗꯤ ꯏꯕꯥꯅꯤ ꯑꯗꯨꯗꯤ ꯅꯪ ꯆꯥꯛ ꯏꯟꯁꯥꯡ ꯊꯣꯡꯕ ꯋꯥꯔꯅꯤꯅꯦ
ꯐꯁ ꯑꯩ ꯏꯟꯖꯥꯡ ꯊꯨꯝꯕ ꯋꯥꯔꯅꯤꯌꯦꯦ ꯆꯥꯛ ꯏꯟꯖꯥꯕꯨ ꯀꯔꯤꯅꯣ ꯅꯪ ꯏꯆꯥꯥꯛ ꯏꯟꯁꯥꯡ ꯊꯣꯡꯕ ꯌꯥꯝ ꯍꯩꯔꯝꯃꯅꯤ
ꯍꯥꯏꯗꯤ ꯍꯥꯏꯔ
ꯇꯣꯏꯅꯤ ꯅꯪꯅ ꯊꯣꯡꯉꯣ ꯑꯗꯨꯗꯤ
ꯎꯝ
ꯎꯝ ꯎ ꯎꯝ ꯎꯝ ꯎꯝ ꯎ
ꯊꯣꯡꯒꯦ ꯅꯪ ꯑꯩꯈꯣꯏ ꯍꯧꯖꯤꯛ ꯈꯥꯃꯦꯟ ꯑꯄꯤꯛꯄ ꯑꯃ ꯂꯩꯗꯅ ꯄꯥꯝꯕ꯭ꯔ
ꯈꯃꯩꯅ ꯄꯤꯛꯄ ꯍꯥꯏꯕꯗꯤ ꯀꯔꯝꯕꯅꯣ ꯑꯈꯥꯕꯗꯨꯔꯣ
ꯅꯠꯇꯦ ꯈꯥꯃꯦꯟ ꯑꯁꯦꯡꯕ ꯈꯥꯃꯦꯟꯗꯣ ꯑꯣꯔꯤꯖꯤꯅꯦꯜꯗꯣ
ꯑꯣ ꯑ ꯄꯥꯝꯃꯦꯗ ꯑꯗꯨ ꯆꯥꯏꯦ
ꯆꯥꯕ꯭ꯔꯥ ꯅꯣꯏ ꯉꯧꯔꯣ ꯆꯥꯕ꯭ꯔꯥ ꯑꯃꯤꯠꯇ ꯆꯥꯕ꯭ꯔꯥ
ꯑ ꯑꯄꯗ ꯑ ꯑꯃꯤꯄꯗꯁꯨꯒ ꯃꯥꯂ ꯃꯆꯥꯗ ꯆꯠ
ꯎꯝ ꯃꯗꯨꯗꯣ ꯍꯧꯖꯤꯛ ꯅꯥꯀꯨꯞꯄꯤꯒꯤ ꯁꯤꯡꯖꯁꯨ ꯌꯥꯝ ꯍꯥꯎꯕꯅꯤꯅꯦ
ꯑꯁ ꯊꯥꯎꯪꯗꯦꯗ ꯑꯗꯨꯣ ꯃꯅꯤ
ꯑꯣ ꯑꯩꯈꯣ ꯅꯪ ꯀꯩꯅꯣꯝꯃ ꯏꯟꯁꯦꯛꯁꯨ ꯆꯥꯗꯦꯕ ꯅꯪ ꯍꯥꯏꯕꯗꯣ ꯑꯗꯨꯗꯤ ꯒ꯭ꯔꯥꯁꯣꯄꯔꯗꯤ ꯅꯪ ꯇꯦꯁ ꯇꯧꯈꯤꯔꯝ ꯃꯣꯏꯅꯦ
ꯑꯗꯨꯗꯤ ꯊꯥꯏꯅ ꯇꯧꯋꯦ ꯇꯧꯋꯦ ꯇꯧꯋꯦ ꯉꯧꯔꯒ ꯆꯥꯕꯅꯦ
ꯑꯗꯨꯒ ꯑꯩꯈꯣꯏ ꯁꯥꯏꯗꯠꯇ ꯃꯤ ꯖꯥꯇꯤ ꯈꯔ ꯂꯩ ꯀꯩꯅꯣꯃ ꯆꯥꯕ ꯍꯧꯖꯤꯛ ꯗ꯭ꯔꯥꯒꯟ ꯐ꯭ꯂꯥꯏꯗꯨꯣ ꯀ꯭ꯔꯤ ꯍꯥꯏꯕ꯭ꯔꯣ ꯐꯪꯗ꯭ꯔꯤꯅꯦ ꯄꯥꯏꯅꯤꯉꯥꯏ ꯍꯦꯂꯤꯀꯣꯞꯇꯔ ꯃꯥꯟꯗꯣ
ꯑ ꯑ
ꯃꯁꯨ
ꯑꯁ ꯑꯗꯨꯗꯤꯤꯒꯅꯥ ꯆꯒꯦꯔ
ꯃꯣꯏꯅ ꯍꯥꯏꯕꯁꯦ ꯃꯣꯏꯁꯦ ꯏꯁꯤꯡꯗꯁꯨ ꯂꯩꯌꯦꯦ ꯏꯁꯤꯡꯗ ꯂꯩꯕ ꯀꯥꯟꯗꯁꯨ ꯑꯗꯨꯝ ꯌꯥꯈꯩ ꯆꯥꯏꯑꯌꯦ ꯑꯗꯨꯕꯨ ꯗꯔꯒꯔꯟ ꯐ꯭ꯂꯥꯏ ꯑꯣꯟꯕ ꯀꯥꯟꯗ ꯃꯤꯁꯦ ꯑꯗꯨꯅꯤꯗꯣꯪꯕ ꯍꯥꯏꯌꯦ
ꯑ ꯈꯪꯖꯅꯦ
ꯑꯗꯨ ꯍꯣꯏ ꯏꯁꯤꯡꯗ ꯂꯩꯕ ꯀꯥꯟꯁꯨ ꯆꯞ ꯃꯥꯟꯅꯩ ꯃꯄꯥꯟꯗ ꯂꯩꯕꯁꯨ ꯑꯗꯨꯝ ꯏꯁꯤꯡ ꯃꯄꯥꯟꯗ ꯊꯣꯛꯈ꯭ꯔꯗꯤ ꯃꯣꯏꯁꯦ ꯆꯥꯅꯤꯡꯉꯥꯏꯁꯦ ꯌꯥꯝꯗꯦ ꯍꯥꯏꯌꯦꯕ ꯃꯄꯥ ꯑꯃ ꯃꯀꯣꯛ ꯑꯗꯨꯃꯥꯏꯗ ꯈꯛꯇꯅꯦꯣꯏꯅ ꯍꯥꯏꯕꯅꯦ
ꯍꯗꯦ ꯆꯗꯕꯅꯤ ꯌꯦꯅ ꯀꯗ꯭ꯔꯦ ꯍ ꯆꯥꯕꯣ
ꯈꯪꯗ꯭ꯔꯦ ꯈꯪꯗ꯭ꯔꯦ ꯇꯧ ꯂꯩꯔꯣꯅ
ꯅꯪ ꯆꯥꯕꯣ
ꯑꯩꯁꯨ ꯆꯥꯗꯤꯦ ꯆꯥꯕ ꯌꯦꯡꯈ꯭ꯔꯦꯗ
ꯑꯕ
ꯑꯩꯩꯅ ꯆꯥꯗꯣ ꯀꯩꯅꯣ ꯆꯥꯕ ꯅꯥꯕꯅꯤꯗ ꯍꯧꯖꯤꯛ ꯀ ꯒ꯭ꯔꯥꯁ ꯑꯣꯣꯄꯔꯗꯨ ꯑꯗꯨꯗ ꯂꯩꯔꯝꯅ ꯆꯥꯈ꯭ꯔꯦ ꯃꯁꯥꯅ ꯑꯗꯨꯝ ꯀꯔꯤꯁꯤꯔ ꯃꯍꯥꯎꯁꯨ ꯈꯦꯠꯅꯗꯕ ꯃꯥꯟꯂꯩꯗ ꯈꯪꯗꯦꯅ
ꯎꯝ ꯑ ꯅꯪ ꯋꯥꯔꯤ ꯁꯥꯟꯅꯕꯗꯣ ꯅꯪ ꯋꯥꯔꯤ ꯁꯥꯟꯍꯧꯗꯩ ꯇꯨꯝ ꯅꯤꯡꯅꯤꯉꯥꯏ ꯇꯧ ꯂꯩꯔꯦ
ꯑꯗꯣ ꯉꯗꯤ ꯑꯩꯁꯨ ꯊꯨꯝꯅꯤꯡꯕꯒꯤ ꯅꯪ ꯊꯨꯝꯅꯤꯡꯕ ꯑꯣꯏꯔꯝꯕꯅꯦ
ꯅꯠꯇꯅ ꯑꯩ ꯉꯁꯤ ꯋꯥꯏꯌꯦ ꯊꯕꯛꯇꯣ ꯑꯗꯨꯒꯤꯗꯤ ꯄꯩ ꯊꯕ ꯍꯜꯂꯛ ꯀ ꯑ ꯑꯃꯝꯕꯥꯔ ꯍꯜꯂꯣ
ꯑꯩꯅ ꯍꯦꯟꯅ ꯋꯥꯔꯒ ꯅꯪꯅ ꯀꯃꯥꯏꯅ ꯀꯃꯥꯏꯅ ꯍꯥꯏꯔꯤꯕ꯭ꯔꯣ
ꯊꯕꯛꯇꯣ ꯋꯥꯕꯒꯤꯅꯤꯅꯦ
ꯂꯣꯏꯔ ꯁꯤ ꯑꯣꯏꯅ ꯂꯣꯏꯁꯤꯜꯂꯁꯤꯗ ꯀꯥꯏꯅꯤꯗꯀꯣ
ꯀꯥꯏꯅꯤꯗ ꯑꯩꯌꯥꯃꯨꯛ ꯁꯥꯟꯅꯁꯦ
ꯎꯝ ꯁꯟꯁꯥꯗꯤ ꯆꯥꯏꯀꯣ ꯆꯥꯏ ꯍꯥꯏꯕꯅꯤ ꯅꯣꯏꯅꯦ ꯁꯟ ꯃꯈꯣꯛꯇꯣ ꯄꯨꯜꯂꯞ ꯐꯨꯠꯂꯒ ꯐꯨꯠꯂꯒ ꯊꯣꯉꯒ ꯀꯩꯅꯣꯃ ꯁꯤꯦꯒꯥꯏꯗꯕꯤ ꯊꯣꯡꯉꯨꯗ ꯆꯥꯈ꯭ꯔꯕ
ꯆꯗꯦ ꯑꯗꯨꯗꯤ
ꯁꯦꯡꯅꯤ ꯁꯦꯡꯗꯣꯛꯀꯅꯤꯍꯦ ꯃꯌꯥ ꯑꯗꯨꯋꯥꯏꯗ ꯂꯣꯏꯅ ꯀꯩꯅꯝꯃ ꯁꯦꯡꯗꯣꯛꯀꯅꯤꯍꯦ
ꯑꯗꯨ ꯆꯥꯗ꯭ꯔꯤ ꯍꯥꯏꯕ
ꯎꯝ ꯑꯩꯈꯣꯏꯗꯤ ꯑꯉꯥꯡ ꯑꯣꯏꯕ ꯀꯥꯟꯗ ꯑꯩꯈꯣꯏ ꯀꯨꯝꯍꯩ ꯇꯧꯕ ꯀꯥꯟꯗꯣ ꯀꯔꯤ ꯀꯨꯝꯍꯩꯔ ꯀꯥꯎꯈ꯭ꯔꯦ ꯄ꯭ꯂꯥꯟꯇꯦꯁꯟ ꯂꯧ ꯂꯤꯡꯅꯤꯉꯥꯏꯒꯤ ꯀꯨꯝꯍꯩ ꯑꯃ ꯂꯩꯗꯅ ꯃꯗꯨꯝ ꯇꯝꯗ ꯑꯣꯏꯕ ꯃꯥꯜꯂꯦ
ꯑ